ꯑꯥ
ꯑꯣ ꯇꯥꯏ ꯇꯥꯏꯔꯦ
ꯍꯜꯂꯣ
ꯇꯥꯏꯌꯦ
ꯆꯥꯔꯕꯣ
ꯍꯥꯥ
ꯆꯥꯛ ꯆꯥꯔꯕꯣ
ꯆꯥꯗ꯭ꯔꯤ ꯅꯪꯗꯤ ꯆꯥꯔꯕꯣ
ꯑ ꯍꯣꯏ ꯍꯧꯟꯖꯤꯛꯀ ꯆꯥꯛ ꯆꯥꯕ ꯀꯨꯏꯗꯨꯗꯤ ꯍꯣꯏ ꯍꯣꯏ ꯆꯥꯔꯦ
ꯀꯩ ꯃꯊꯦꯜ ꯆꯥꯈ꯭ꯔꯒꯦ
ꯑ ꯑꯁꯤꯗꯤ ꯎꯝ ꯍꯣꯁꯇꯦꯜꯗ ꯂꯩꯕꯒꯤ ꯃꯣꯏꯗꯨ ꯁꯟꯗꯦꯒꯨꯝꯕꯗ ꯃꯣꯏ ꯆꯤꯛꯀꯟ ꯄꯤꯌꯦꯕ
ꯁꯟꯗꯦ ꯇꯛꯇꯪ
ꯑꯥ ꯃꯟꯗꯦ ꯋꯥꯏꯅꯤꯁꯗꯦ ꯁꯟꯗꯦ ꯑꯗꯨꯒ ꯑꯗꯨꯒ ꯑꯇꯣꯞꯄ ꯅꯨꯃꯤꯠꯇ ꯑ ꯌꯦꯔꯨꯝ ꯄꯤꯕꯁꯨ ꯅꯨꯃꯤꯠ ꯑꯅꯤꯒꯨꯝꯕ ꯑꯗꯨꯝ ꯄꯤꯕꯅꯦ
ꯑ ꯍꯥꯏꯗꯤ ꯌꯦꯔꯨꯝ ꯄꯤꯕ ꯍꯥꯏꯁꯦ ꯃꯣꯔꯅꯤꯡꯗ ꯄꯤꯕ ꯅꯠꯇ꯭ꯔꯒ ꯅꯥꯏꯠꯇ ꯄꯤꯕ
ꯅꯨꯡꯗꯥꯡꯗ
ꯑꯣ ꯅꯨꯡꯗꯥꯡꯗ ꯉꯥꯛꯇꯅꯤꯅꯦ ꯑꯍꯥꯎꯕ ꯆꯥꯗꯣꯏꯁꯤꯗꯤ ꯑꯩꯁ ꯑꯌꯨꯛꯇ ꯄꯤꯖꯒꯗꯕ ꯅꯠꯇ꯭ꯔꯣ ꯁꯥꯗꯤ ꯑꯗꯨꯒ ꯑꯍꯥꯎꯕꯗꯣ ꯆꯥꯔꯒ ꯅꯨꯡꯉꯥꯏꯅ ꯁ꯭ꯀꯨꯜ ꯆꯠꯇꯅ ꯀꯣꯂꯦꯖ ꯆꯠꯇꯅ ꯇꯧꯔꯅꯤ ꯑꯗꯨꯒ ꯅꯨꯡꯗꯥꯡꯗ ꯑꯆꯝꯕ ꯆꯥꯔꯒ ꯅꯨꯡꯉꯥꯏꯅ ꯇꯨꯝꯒꯗꯕꯗꯨꯕꯣ
ꯎꯝ ꯑꯁꯦꯡꯕꯗꯤ ꯑꯗꯨꯝ ꯃꯥꯏꯅ ꯇꯧꯕꯅꯅꯦ ꯐꯕꯅꯦ ꯍꯥꯏꯗꯤ ꯅꯨꯡꯗꯥꯡꯗ ꯎꯝ
ꯍꯣꯏ ꯍꯦꯚꯤꯗ ꯍꯦꯚꯤ ꯆꯥꯕ ꯍꯦꯚꯤꯗ ꯆꯥꯕ ꯀꯧꯔꯦꯗꯅ
ꯑꯗꯣ ꯅꯣꯡꯐꯗꯣꯛꯗ ꯍꯣꯁꯇꯦꯜ ꯂꯩꯕꯅꯤꯅ ꯅꯣꯡꯐꯗꯣꯛ ꯆꯥꯔꯕꯅꯤꯅ
ꯍ ꯍꯣꯏ ꯃꯥꯅꯦ ꯃꯥꯅꯦ ꯌꯨꯝ ꯅꯠꯇꯕꯅꯤꯅꯀꯣ
ꯍꯣꯏ ꯅꯪꯗꯤ ꯀꯗꯥꯏꯗ ꯂꯩꯕ꯭ꯔꯣ ꯍꯥꯏꯗꯤ ꯏꯝꯐꯥꯜꯗ
ꯑꯩꯗꯤ ꯃꯄꯥꯟꯗ ꯂꯩꯌꯦ
ꯑꯣ ꯀꯔꯤ ꯀꯔꯤ ꯍꯣꯠꯅꯔꯤꯕ ꯎ
ꯊꯕꯛ ꯃꯆꯥ ꯑ ꯀꯃꯥꯏꯅ ꯍꯥꯏꯅꯤ ꯑꯗꯨꯝ ꯀꯝꯄꯅꯤꯒꯤ ꯊꯕꯛ ꯇꯧꯔꯒ ꯂꯩꯕ ꯑꯦ ꯀꯝꯄꯅꯤ ꯍꯥꯏꯕꯗꯤ ꯑꯗꯨꯝ ꯃꯦꯛꯗꯣꯅꯦꯜꯁ
ꯑꯣ ꯑꯣ
ꯇꯧꯕꯗꯤꯀꯣ ꯑꯩꯅ ꯗꯣꯃꯤꯅꯣꯁꯦ ꯌꯥꯝ ꯇꯧꯅꯤꯡꯕꯅꯦ ꯑꯗꯨꯕꯨ ꯚꯦꯀꯦꯟꯁꯤ ꯂꯩꯇꯦ ꯂꯩꯔꯒꯁꯨ ꯋꯥꯟ ꯀꯤꯂꯣꯃꯤꯇꯔ ꯂꯥꯞꯄ ꯃꯐꯝ ꯑꯃꯗ ꯂꯩ ꯍꯥꯏ ꯑꯗꯣ ꯑꯩꯅ ꯆꯠꯄ ꯇꯟꯕꯒꯤ
ꯑꯥ
ꯑꯅꯛꯄꯗ ꯑꯗꯨꯝ ꯇꯧꯁꯜꯂꯦ ꯑꯥ ꯅꯨꯡꯉꯥꯏꯌꯦ ꯅꯨꯡꯉꯥꯏ ꯅꯨꯡꯉꯥꯏꯕꯗꯤ ꯍꯥꯏꯗꯤ ꯋꯦꯗꯔ ꯀꯩꯀꯥ ꯀꯣ
ꯑꯥ
ꯌꯥꯝ ꯅꯨꯡꯉꯥꯏꯌꯦ ꯁꯤꯗꯩꯗ ꯌꯥꯝ ꯁꯥꯗꯦ ꯌꯥꯝ ꯏꯪꯗꯦ ꯑꯗꯨꯝ ꯅꯣꯔꯃꯦꯜꯅꯦ ꯑꯗꯨꯒ ꯅꯣꯡꯗꯤ ꯆꯨꯗꯤ ꯆꯨꯏ ꯑꯗꯨꯒ ꯌꯥꯝ ꯀꯟꯅꯁꯨ ꯅꯠꯇꯦ ꯑꯗꯨꯝ ꯀꯃꯥꯏꯅ ꯍꯥꯏꯅꯤ ꯏꯪꯅꯕꯩ ꯃꯑꯣꯡꯗ ꯆꯨꯕꯗꯣ ꯎꯐꯨꯟꯒꯨꯝꯕ ꯊꯣꯛꯇꯅꯕ ꯑꯗꯨꯃꯥꯏꯅ ꯇꯧꯔꯒ ꯑꯗꯨꯝ ꯅꯨꯡꯉꯥꯏꯌꯦ
ꯑꯗꯨꯗꯤ ꯑꯗꯨꯗꯤ ꯌꯥꯝ ꯅꯨꯡꯉꯥꯏꯅꯦ ꯋꯦꯗꯔꯗꯦ ꯀꯣ
ꯍꯣꯏ
ꯑꯩꯈꯣꯏ ꯑꯁꯤꯗꯒ ꯃꯥꯟꯅꯕ ꯖꯥꯠꯅꯤꯅꯦ ꯈꯔ ꯈꯔꯗꯤ
ꯍꯥ
ꯑꯩꯈꯣꯏ ꯑꯁꯤꯗꯒ ꯑꯗꯨꯝ ꯃꯥꯟꯅꯕ ꯖꯥꯠꯅꯦꯕ
ꯑꯝ ꯃꯥꯟꯅꯗꯦ ꯃꯅꯤꯄꯨꯔꯗꯒꯤꯖꯨ ꯁꯤꯅ‌ ꯍꯦꯟꯅ ꯅꯨꯡꯉꯥꯏ
ꯑꯣ ꯑꯩ ꯑꯩ ꯂꯥꯏꯔꯤꯛ ꯇꯝꯔꯤꯌꯦ ꯑ ꯑꯩ ꯑꯩ ꯃꯦꯗꯤꯀꯦꯜ ꯇꯝꯃꯦ ꯑ ꯑꯦꯝ ꯕꯤ ꯕꯤ ꯑꯦꯁ ꯐꯥꯏꯅꯦꯜ ꯏꯌꯥꯔ ꯑꯣꯏꯈ꯭ꯔꯦ ꯅꯦꯛꯁ ꯌꯔ ꯑ ꯐꯦꯕꯋꯥꯔꯤ ꯃꯥꯔꯆ ꯁ꯭ꯋꯥꯏꯗ ꯎꯝ ꯐꯦꯕꯋꯥꯔꯤꯗ ꯑ ꯐꯥꯏꯅꯦꯜ ꯑꯣꯔ ꯌꯨꯅꯤꯕꯔꯁꯤꯇꯤ ꯑꯦꯛꯖꯥꯝ ꯊꯥꯕꯩ ꯃꯥꯜꯂꯦ
ꯑꯗꯨ ꯑꯗꯨ ꯑꯗꯨꯃꯥꯏꯅ ꯑꯦꯝ ꯕꯤ ꯕꯤ ꯑꯦꯁ ꯇꯝꯕꯁꯤ ꯃꯤꯁꯦ ꯑꯃ ꯀꯃꯥꯏ ꯍꯥꯏꯅꯤ ꯑꯗꯨꯝ ꯄꯨ ꯄꯨ ꯕꯨ ꯕꯨꯝ ꯑꯝ ꯀꯃꯥꯏ ꯍꯥꯏꯗꯣꯏꯅꯣ ꯑꯦꯛꯁꯄ꯭ꯔꯤꯃꯦꯟ ꯇꯧꯅꯕ ꯃꯤꯗꯣ ꯊꯝꯕ꯭ꯔꯕ
ꯍꯣꯏ ꯊꯝꯃꯦ ꯍꯥꯏꯗꯤ ꯑꯩꯈꯣꯏ ꯑꯛ ꯑꯩꯈꯣꯏ ꯐ꯭ꯔꯥꯁ ꯏꯌꯔ ꯑ ꯀꯥꯕ ꯀꯥꯟꯗꯤ ꯍꯧꯖꯤꯛꯀꯤ ꯀꯦꯗꯤꯕꯔ ꯊꯝꯃꯦꯕꯀꯣ
ꯑ
ꯍꯥꯏꯗꯤ ꯑꯩꯈꯣꯏ ꯐ꯭ꯔꯥꯁ ꯀꯥꯕ ꯀꯥꯟꯗ ꯍꯥꯏꯗꯤ ꯀꯦꯗꯤꯕꯔ ꯊꯝꯕꯅꯤꯅ ꯉꯁꯥꯏ ꯑꯈꯣꯏꯅ ꯑ ꯂꯥꯏꯔꯤꯛꯇ ꯉꯛ ꯇ ꯑꯩꯈꯣꯏꯅ ꯍ꯭ꯌꯨꯃꯦꯟ ꯄꯥꯔꯠꯁꯀꯨꯝꯕ ꯇꯝꯕꯗꯣ ꯍꯥꯏꯗꯤ ꯐꯤꯖꯤꯀꯦꯜꯂꯤ ꯑꯩꯈꯣꯏꯅ ꯃꯤꯛꯇ ꯃꯤꯛꯅ ꯎꯗꯕ ꯇꯆ ꯐꯤꯜ ꯇꯧꯗ꯭ꯔꯗꯤ ꯍꯥꯏꯗꯤ ꯎꯝ ꯂ꯭ꯔꯟ ꯐꯖꯅ ꯇꯧꯗꯦꯅꯀꯣ ꯍꯥꯏꯗꯤ ꯖꯁ ꯏꯠꯁ ꯂꯥꯏꯛ ꯏꯃꯥꯖꯤꯅꯦꯁꯟ ꯉꯥꯛ ꯇ ꯃꯥꯜꯂꯦꯕ ꯑꯗꯨꯅ ꯐꯥꯔꯁ ꯏꯌ꯭ꯔꯗꯗꯤ ꯍꯣꯏ ꯀꯦꯗꯤꯕꯔ ꯊꯝꯃꯦ ꯑꯗꯨꯒ ꯑꯁ ꯍꯨꯡ ꯒ꯭ꯂꯣꯞꯀ ꯍꯥꯞꯐꯟꯗꯕꯅꯦꯀꯣ ꯑꯩꯈꯣꯏꯕꯨ
ꯏꯌꯨ ꯀꯃꯥꯏꯅ ꯇꯧꯕꯅꯣ ꯑꯩ
ꯑꯗꯨꯒ ꯍꯥꯏꯗꯤ ꯑ ꯎꯝ ꯍꯧꯖꯤꯛꯀꯤ ꯀꯦꯗꯤꯕꯔꯖꯦ ꯃꯤ ꯁꯤꯕꯁꯦ ꯑ ꯃꯤ ꯈꯔꯗꯤ ꯌꯥꯝꯅ ꯀꯪꯕ ꯌꯥꯝ ꯅꯣꯏꯕꯒꯨꯝꯕ ꯂꯩꯅꯀ‌ꯣ
ꯑꯣ ꯍꯣꯏ ꯍꯣꯏ ꯍꯣꯏ
ꯑꯗꯨꯒ ꯍꯥꯏꯗꯤ ꯑꯗꯨ ꯑꯩꯈꯣꯏꯅ ꯑ ꯀꯛꯄ ꯈꯣꯠꯄ ꯀꯥꯟꯗ ꯍꯥꯏꯗꯤ ꯃꯥꯒꯤ ꯑꯣꯔꯒꯥꯟꯁꯀꯨꯝꯕ ꯁ꯭ꯀꯤꯟꯒꯨꯝꯕ ꯊꯨꯞꯄ ꯀꯥꯟꯗ ꯍꯥꯏꯗꯤ ꯑ ꯍꯧꯖꯤꯛꯀꯤ ꯐ‌ꯦꯠꯁ ꯀꯨꯝꯕꯗꯨꯒꯣ ꯐꯦꯠꯁ ꯌꯥꯝ ꯂꯩꯕꯅꯦ ꯃꯤ ꯌꯥꯝ ꯅꯣꯏꯕ ꯃꯤꯗꯗꯤ ꯑꯗꯨꯒ ꯑꯁ ꯑ ꯅꯦꯜꯒꯨꯝꯕ ꯈꯔ ꯁꯥꯡꯉꯗꯤ ꯅꯦꯜꯒꯤ ꯃꯔꯛꯇꯁꯨ ꯆꯪꯒꯅꯤꯕ
ꯑꯌꯣ ꯑꯁ ꯇꯜꯂꯦ
ꯑꯗꯨꯒ ꯑ ꯑꯗꯨ ꯑꯗꯨꯝ ꯑꯩꯈꯣꯏꯁꯨ ꯊꯥ ꯑꯃ ꯑꯅꯤꯒꯨꯝꯕꯗꯤ ꯌꯥꯝ ꯍꯪꯒꯣꯏꯔꯝꯃꯦ ꯑꯗꯨꯝ ꯎꯝ ꯂꯟꯁ ꯆꯥꯕꯒꯨꯝꯕ ꯂꯥꯛꯄ ꯀꯥꯟꯗ ꯑꯁ ꯑꯗꯨꯝ ꯑ ꯈꯨꯠꯀꯨꯝꯕꯁꯨ ꯆꯥꯛꯆꯥꯥꯕ ꯂꯣꯏꯔꯒ ꯈꯨꯠ ꯅꯝꯕ꯭ꯔꯁꯨ ꯑꯗꯨꯝ ꯑ ꯉꯁꯥꯏꯒꯤ ꯀꯦꯗꯤꯕꯔ ꯑꯗꯨꯝ ꯅꯝꯕꯒꯤ ꯇꯥꯏꯞꯇ ꯇꯧꯕꯗꯨꯀꯣ
ꯑꯦ ꯑꯩꯒꯤ ꯏꯅꯥꯎꯅꯨꯄꯥꯁꯨ ꯁꯤꯂꯣꯡꯗ ꯃꯥꯖꯨ ꯑ ꯃꯥꯅ ꯑꯃꯨꯛꯀ ꯀꯩꯅꯣ ꯂꯥꯏꯟꯗ ꯇꯝꯃꯦ ꯑꯝ ꯗꯣꯛꯇꯔꯗꯤ ꯗꯣꯛꯇꯔ ꯇꯝꯃꯒꯁꯨ ꯀꯃꯥꯏ ꯍꯥꯏꯅꯤ ꯑꯝ ꯑꯌꯨꯔꯕꯦꯗꯤꯛꯅꯦꯕꯀꯣ ꯃꯣꯏꯅ ꯑꯃꯨꯛꯀ
ꯑꯣ ꯑꯣ ꯍꯣꯏ ꯍꯣꯏ ꯍꯣꯏ
ꯑꯗꯨ ꯃꯥꯅꯅꯦ ꯀꯩꯅꯣ ꯊꯃꯛ ꯑꯝ ꯑꯗꯨꯃꯥꯏꯅ ꯃꯣꯏꯒꯤ ꯑꯦꯛꯁꯄ꯭ꯔꯤꯃꯦꯟ ꯇꯧꯅꯕ ꯃꯤꯖꯦ ꯊꯝꯃꯛꯄꯀꯣ ꯄ꯭ꯔꯤꯖꯥꯕ ꯇꯧꯔꯒ ꯊꯝꯕꯗꯣ ꯑꯩꯅ ꯑꯕꯨꯡꯉꯣ ꯀꯤꯗ꯭ꯔꯣ ꯍꯥꯏꯕꯀꯣ ꯑꯗꯨꯒ ꯑꯁ ꯅꯝꯊꯤ ꯍꯥꯏꯌꯦ ꯑꯗ ꯑꯩꯅ ꯑꯁ ꯑꯩꯗꯤ ꯌꯥꯝ ꯀꯤꯗꯧ ꯃꯥꯜꯂꯦꯅ ꯍꯥꯏꯕ ꯑꯗꯨꯗ ꯑꯁ ꯈꯪꯗꯦ ꯀꯤꯗꯤ ꯀꯤꯗꯦ ꯑꯗꯨꯒ ꯅꯝꯗꯤ ꯌꯥꯝ ꯅꯝꯊꯤ ꯍꯥꯏꯌ‌ꯦ
ꯑꯁ ꯃꯅꯝꯗꯤ ꯑꯗꯨꯝ ꯊꯤꯌꯦ ꯍꯥꯏꯗꯤ ꯃꯣꯏꯅ ꯎꯝ ꯄ꯭ꯔꯤꯖꯥꯕ ꯇꯧꯔꯒ ꯊꯝꯅꯤꯅ ꯍꯧꯖꯤꯛꯀꯤ ꯐꯣꯔꯃꯦꯂꯤꯟꯒꯨꯝꯕꯒ ꯄ꯭ꯔꯤꯖ꯭ꯔꯕ ꯇꯧꯕꯅꯤꯅ ꯌꯥꯝ ꯄꯨꯝꯃ ꯅꯝꯊꯤꯕꯗꯤ ꯅꯠꯇꯕ ꯉꯁꯥꯏꯒꯤ ꯀꯦꯃꯤꯀꯦꯜꯒꯨꯝꯕ
ꯑꯣ ꯑꯣ ꯎꯝ ꯑꯩꯗꯤ ꯀꯤ ꯌꯥꯝꯅ
ꯑꯗꯨꯝ ꯀꯤꯕꯗꯤ ꯀꯤꯗ꯭ꯔꯦ ꯍꯧꯖꯤꯛꯇꯤ ꯍꯪꯒꯣꯏꯕꯁꯨ ꯂꯩꯇ꯭ꯔꯦ ꯍꯥꯟꯅꯗꯤ ꯌꯥꯝ ꯌꯥꯝ ꯍꯪꯒꯣꯏꯔꯝꯃ‌ꯦ ꯑꯗꯣ ꯍꯧꯖꯤꯛꯇꯤ ꯑꯁ ꯍꯪꯒꯣꯏꯗ꯭ꯔꯦꯗ
ꯇꯜꯂꯦ ꯇꯜꯂꯦ ꯇꯜꯂꯦ ꯑꯁ ꯍꯣꯏ ꯑꯩꯁꯨ ꯁꯥꯏꯟꯁꯁꯦ ꯌꯥꯝ ꯄꯥꯝꯕꯀꯣ
ꯑ
ꯑꯗꯨꯕꯨ ꯎꯝ ꯀꯃꯥꯏ ꯍꯥꯏꯅꯤ ꯑꯗꯨꯃꯥꯏꯅ ꯁꯨꯝ ꯆꯤꯆꯦ ꯍꯣꯏ ꯀꯩꯍꯣꯏꯅ ꯃꯣꯏ ꯃꯦꯗꯤꯀꯦꯜ ꯂꯥꯏꯟꯗ ꯆꯪꯕ ꯀꯥꯡꯕꯨꯁꯤꯅ ꯑꯦ ꯁꯨꯃꯥꯏꯅ ꯇꯧꯋꯦ ꯈꯣꯠꯂꯦ ꯍꯥꯏꯅ ꯃꯣꯏꯅ ꯋꯥꯔꯤ ꯂꯤꯔꯛꯄꯁꯦ ꯇꯥꯕꯗꯅꯦ
ꯎꯝ
ꯑꯩ ꯍꯥꯏꯗꯤ ꯑꯩ ꯁꯥꯏꯟꯁ ꯈꯛ ꯄꯥꯝꯃꯤꯀꯣ ꯍꯥꯏꯗꯤ ꯃꯥꯒꯤ ꯁꯥꯏꯟꯁꯇꯨ ꯈꯛꯇꯪ ꯄꯥꯝꯃꯦ ꯑꯗꯨꯒ ꯃꯤ ꯂꯦꯟꯕꯩꯖꯒꯥꯗꯨꯗ ꯑꯩ ꯀꯩꯝ ꯄꯥꯝꯗꯦ ꯍꯥꯏꯕ ꯑꯗꯨ ꯍꯣꯏ ꯇꯧꯕ ꯇꯧꯕꯕꯨꯗꯤ ꯁꯥꯏꯟꯁꯁꯦ ꯑꯩꯁꯨ ꯀꯩꯁꯨ ꯁꯥꯡꯅ ꯇꯝꯗꯕ ꯀꯩꯁꯨ ꯐꯛꯅ ꯐꯪꯗ꯭ꯔꯦꯗ ꯑꯗꯨꯝ ꯏꯂꯚꯦꯟ ꯇꯨꯋꯦꯞꯇ ꯑꯗꯨꯝ ꯑꯩꯒꯤ ꯏꯁꯇ꯭ꯔꯤꯝꯗꯣ ꯇꯣꯉꯥꯟꯈ꯭ꯔꯕꯅꯤꯅꯀꯣ
ꯑꯥ ꯍꯣꯏ
ꯇꯣꯡꯉꯥꯟꯈꯔꯦ ꯑꯗꯨꯕꯨ ꯄꯥꯝꯕꯗꯤ ꯌꯥꯝ ꯄꯥꯝꯃꯦꯕ ꯑꯩꯅ ꯑꯩꯒꯤ ꯁꯥꯏꯟꯁꯀꯤ ꯑꯣꯖꯥꯁꯦ ꯍꯥꯏ ꯁ꯭ꯀꯨꯜꯒꯤ ꯃꯥꯁꯦ ꯄꯤ ꯑꯩꯆ ꯗꯤ ꯑꯦꯋꯥꯔꯗꯁꯨ ꯐꯪꯕꯅꯦꯕ ꯍꯥꯏꯗꯤ ꯗꯤꯒ꯭ꯔꯤꯁꯨ ꯐꯪꯈꯤꯕꯅꯦꯕꯀꯣ ꯃꯥꯁꯦ ꯃꯥꯅ ꯑꯗꯨꯛꯀꯤ ꯃꯇꯤꯛ ꯐꯖꯅ ꯇꯥꯛꯑꯝꯕꯗ ꯑꯦꯗꯤꯛ ꯆꯨꯍꯧꯕꯅꯦꯕ
ꯎꯝ
ꯑꯗꯨꯅ ꯇꯝꯈꯤꯕꯅꯦ
ꯑꯩꯁꯨ ꯑꯉꯥꯡ ꯑꯣꯏꯔꯤꯀꯥꯟꯗꯤ ꯑꯗꯨꯝ ꯍꯥꯏ ꯁ꯭ꯀꯨꯜ ꯁꯦꯀꯦꯟꯗ꯭ꯔꯤꯗꯒꯤ ꯁꯥꯏꯟꯁꯁꯨ ꯌꯥꯝ ꯄꯥꯝꯕ ꯑꯗꯣ ꯎꯝ ꯑꯩꯗꫭ ꯎꯝ ꯀꯣꯂꯦꯖ ꯀꯥꯒꯦ ꯇꯧꯔꯝꯃꯦꯕꯀꯣ
ꯑꯥ
ꯑꯗꯨꯅꯤ ꯀꯣꯂꯦꯖ ꯀꯥꯗꯣꯏꯕ ꯑꯩꯅ ꯎꯝ ꯑꯩꯗꯣ ꯀꯣꯂꯦꯖ ꯀꯥꯔꯗꯤ ꯑꯩ ꯐꯤꯖꯤꯛꯁꯀꯨꯝꯕ ꯂꯧꯒꯦ ꯍꯥꯏꯅ ꯌꯥꯝ ꯈꯟꯗꯤ ꯈꯜꯂꯝꯕꯅꯦ ꯑꯗꯣ ꯇꯧꯗ꯭ꯔꯦ ꯀꯣꯂꯦꯖ ꯇꯧꯗ꯭ꯔꯦ
ꯍꯧꯖꯤꯛ ꯃꯇꯝꯗꯗꯤ ꯂꯥꯏꯟ ꯑꯝꯗ ꯆꯪꯈꯤꯕꯅ ꯐꯩꯗ ꯖꯦꯅꯦꯔꯦꯜ ꯂꯥꯏꯟ ꯇꯝꯊꯕꯁꯦ ꯎꯝ ꯇ꯭ꯋꯤꯁꯟ ꯑꯣꯖꯥ ꯑꯣꯏꯕ ꯅꯠꯇꯅ ꯀꯥꯟꯅꯐꯝ ꯑꯃ ꯏꯂꯩꯩ ꯂꯩꯇꯦ ꯍꯥꯏꯕ
ꯎꯝ ꯍꯥꯏꯗꯤ ꯎꯝ ꯖꯦꯅꯔꯦꯜ ꯂꯥꯏꯟ ꯆꯠꯂꯒ ꯒꯣꯔꯃꯦꯟ ꯑꯦꯛꯖꯥꯝꯒꯨꯝꯕ ꯀꯔꯤ ꯊꯥꯔꯒ ꯈꯜꯂꯒ ꯊꯕꯛꯄꯨ ꯇꯧꯈ꯭ꯔꯗꯤ ꯐꯩ ꯅꯠꯇ꯭ꯔꯗꯤ ꯑꯗꯨꯝ ꯎꯖꯥ ꯇꯧꯕ ꯅꯠꯇ꯭ꯔꯗꯤ ꯎꯄꯥꯏ ꯂꯩꯇꯦ
ꯃꯥꯅꯦ ꯑꯩꯒꯤ ꯏꯃꯥꯟꯅꯕꯤꯁꯤꯡꯀꯣ ꯑꯗꯩ ꯑꯩꯒꯤ ꯏꯅꯥꯎꯅꯨ ꯄꯤꯁꯨ ꯃꯣꯏ ꯒ꯭ꯔꯦꯖꯨꯑꯦꯁꯟ ꯂꯣꯏ ꯂꯣꯏꯁꯟꯅꯔꯦꯕꯀꯣ
ꯎꯝ
ꯑꯗꯨꯒ ꯏꯃꯥꯟꯅꯕꯤꯁꯤꯅ ꯇ꯭ꯋꯤꯁꯟꯒꯤ ꯑꯉꯥꯡꯁꯤꯡ ꯇ꯭ꯋꯤꯁꯟ ꯇꯧꯔꯒ ꯂꯩꯔꯦ ꯑꯗꯩ ꯑꯁ ꯂꯣꯏꯅꯃꯛ ꯎꯝ ꯀꯃꯥꯏ ꯍꯥꯏꯅꯤ ꯑꯗꯣ ꯑꯩꯈꯣꯏ ꯊꯥꯡ ꯊꯥꯡꯃꯩꯕꯟꯗꯤ ꯍꯥꯞꯅꯤꯗꯅꯀꯣ
ꯑꯥ
ꯑꯗꯋꯥꯏꯗ ꯑꯗꯨꯝ ꯑꯦꯂꯤꯗꯥꯁꯀꯤꯅꯤ ꯈꯪꯗꯦ ꯑꯗꯥꯒꯤꯗꯤ ꯂꯤꯚꯥꯏꯁꯅꯤ ꯈꯪꯗꯦ ꯃꯥ ꯃꯥ ꯃꯥ ꯑꯗꯨꯝ ꯂꯣꯏꯅꯗꯅ ꯊꯕꯛ ꯇꯧꯔ ꯇꯧꯔꯒ ꯑꯗꯨꯝ ꯔꯤꯇꯦꯂꯔ ꯑꯣꯏꯔꯒ ꯂꯣꯏ ꯂꯩꯌꯦꯕ ꯁꯦꯜꯁꯃꯦꯟꯒꯨꯝꯕ ꯈꯔ ꯑꯣꯏꯔꯒ
ꯎꯝ ꯑꯗꯨꯃꯥꯏꯅ ꯑꯗꯨꯃꯥꯏꯅ ꯑꯣꯏꯗ ꯍꯥꯏꯗꯤ ꯎꯝ ꯖꯦꯅꯦꯔꯦꯜ ꯂꯥꯏꯟꯗ ꯆꯠꯂꯒ ꯂꯥꯏꯔꯤꯛ ꯀꯟꯅ ꯄꯥꯔꯒ ꯒꯣꯔꯃꯦꯟꯒꯤ ꯑꯦꯛꯖꯥꯝꯒꯨꯝꯕ ꯎꯝ ꯈꯜꯂꯒ ꯑꯗꯨꯝ ꯁ꯭ꯔꯚꯤꯁ ꯇꯧꯕ ꯑꯣꯏꯔꯗꯤ ꯐꯥꯏ ꯅꯠꯇꯔꯗꯤ ꯎꯄꯥꯏ ꯂꯩꯠꯇꯦ ꯑꯩꯒꯤ ꯏꯅꯥꯎ ꯅꯨꯄꯥꯁꯨꯅꯦ ꯑꯥ ꯍꯧꯖꯤꯛ ꯒ꯭ꯔꯦꯖꯨꯑꯦꯁꯟ ꯂꯩꯈ꯭ꯔꯦ ꯑꯗꯨꯒ ꯃꯥꯁꯇꯔ ꯇꯝ ꯇꯝꯅ ꯑꯉꯥꯡꯁꯤꯡꯒꯤ ꯇꯨꯏꯁꯟ ꯂꯥꯎꯔꯦ
ꯑꯗꯨ ꯑꯃꯨꯛꯁꯨ ꯑꯩꯈꯣꯏ ꯂꯝꯗꯤ ꯀꯃꯥꯏ ꯍꯥꯏꯅꯤ ꯈꯔ ꯄꯩꯁꯥ ꯌꯥꯎꯗꯗꯤ ꯌꯥꯗꯕ ꯑꯃꯁꯨ ꯑꯣꯏꯕꯅꯤꯅꯀꯣ
ꯎꯝ
ꯑꯁ ꯎꯝ ꯈꯪꯗꯦꯗ ꯑꯗꯨꯝ ꯄꯥ ꯀꯃꯥꯏ ꯍꯥꯏꯅꯤ ꯑꯩꯈꯣꯏꯗꯤ ꯁꯤꯒꯤ ꯂꯝꯁꯦ ꯀꯃꯥꯏ ꯍꯥꯏꯅꯤ ꯑꯩꯈꯣꯏꯒꯤ ꯄꯨꯟꯁꯤꯁꯦ ꯑꯥ ꯄꯥ꯭ꯔꯃꯤꯅꯦꯟ ꯑꯣꯏꯅ ꯍꯥꯏꯗꯤ ꯆꯍꯤ ꯂꯤꯁꯤꯡ ꯂꯤꯁꯤꯡ ꯍꯤꯡꯒꯗꯕ ꯑꯣꯏꯕꯁꯨ ꯅꯠꯇꯕꯅꯤꯅꯅꯦ ꯀꯣ ꯑꯩꯒꯤ ꯋꯥꯈꯜꯁꯦ ꯍꯥꯏꯗꯤ ꯍꯧꯖꯤꯛꯀꯥꯟꯗꯤꯀꯣ ꯃꯨꯠꯁꯦ
ꯑꯦ ꯑꯩꯅ ꯁꯤꯗ꯭ꯔꯤꯐꯧꯇꯤ ꯍꯤꯡꯅꯕ ꯑꯗꯨꯝ ꯇꯧꯔꯒ ꯑꯩꯒꯤ ꯃꯇꯝꯗꯣ ꯂꯥꯛ ꯀꯥꯟꯗ ꯆꯠꯈꯤꯕ ꯍꯥꯏꯅ ꯁꯨꯃꯥꯏꯅ ꯂꯩꯔꯦ ꯍꯥꯏꯗꯤ ꯀꯜꯂꯛꯄ ꯑꯝꯇ ꯂꯩꯇ꯭ꯔꯦ ꯍꯥꯟꯅꯗꯤ ꯀꯃꯥꯏ ꯍꯥꯏꯅꯤ ꯑꯁ ꯑꯩ ꯃꯤ ꯑꯣꯏꯗꯕ ꯌꯥꯗꯦꯅ ꯇꯧꯔꯝꯕꯗꯣ
ꯎꯝ ꯎꯝ
ꯂꯩꯈꯤꯗ꯭ꯔꯦꯕ ꯍꯧꯖꯤꯛꯇꯤ ꯍꯥꯏꯗꯤ ꯀꯩꯒꯤꯅꯣꯗ ꯎꯝ ꯑꯩꯈꯣꯏꯒꯤ ꯍꯥꯏꯗꯤ ꯑꯩꯈꯣꯏꯒꯤ ꯍꯧꯖꯤꯛꯀꯥꯟꯒꯤ ꯆꯠꯅꯕꯤꯗ ꯎꯔꯤꯕ꯫ ꯇꯧꯔꯤꯕ ꯃꯑꯣꯡ ꯃꯇꯧꯁꯤ ꯎꯕꯗꯒꯤꯀꯣ꯫
ꯎꯝ
ꯑꯁ ꯀꯩꯗꯧꯗꯣꯏꯅꯣꯗ ꯀꯥꯏꯅ ꯑꯗꯩ ꯌꯨꯝ ꯀꯥꯒ ꯄꯥꯅꯤꯡꯗꯕꯤꯒ꯫ ꯁꯨꯃꯥꯏꯅ ꯇꯧꯔꯒ ꯑꯁ ꯋꯥꯈꯜ ꯑꯃꯗ ꯑꯣꯜꯂꯦꯗ꯫
ꯌꯨꯝꯒ ꯄꯥꯅꯤꯡꯗ꯭ꯔꯕꯣꯕ꯫
ꯎꯝ ꯍꯥꯏꯗꯤ ꯑꯩꯈꯣꯏꯅ ꯊꯝꯃꯝꯗꯣꯏꯕ ꯖꯦꯅꯦꯔꯦꯁꯟꯁꯦꯀꯣ꯫
ꯎꯝ
ꯀꯔꯤ ꯑꯣꯏꯔꯛꯀꯗꯣꯏꯅꯣ ꯈꯟꯕꯗ ꯃꯊꯥ ꯁꯥꯔꯦ ꯍꯥꯏꯕ ꯑꯗꯨꯅ꯫ ꯑꯩꯈꯛ ꯑꯗꯨꯝ ꯂꯣꯏꯈꯤꯕꯗꯣ ꯑꯗꯨꯃꯥꯏꯅ ꯑꯁ ꯈꯪꯗꯦ ꯋꯥꯈꯟꯗꯣ ꯑꯗꯨꯃꯥꯏ ꯊꯥꯏꯅꯗꯤ ꯆꯠꯅꯕꯤꯁꯦ ꯂꯩꯔꯦ ꯑꯗꯨꯃꯥꯏꯅ꯫ ꯌꯥꯝ ꯆꯦꯟꯖ ꯑꯣꯏꯔꯦꯕ꯫ ꯐꯕ꯭ꯔꯥ ꯐꯠꯇꯕ꯭ꯔꯥ ꯈꯪꯗꯦ ꯁꯤ ꯋꯥꯈꯜꯂꯣꯟꯁꯤꯁꯨ꯫
ꯑꯩꯒꯤ ꯏꯅꯥꯎꯅꯨꯄꯤꯁꯨ ꯆꯞ ꯃꯥꯟꯅꯩ ꯑꯩꯅ ꯈꯜꯂꯤ ꯁꯨꯃꯥꯏꯅ꯫
ꯎꯝ꯫
ꯑꯁ ꯑꯩ ꯌꯨꯝꯒ ꯄꯥꯅꯤꯡꯗ꯭ꯔꯦꯗ ꯑꯁ ꯑꯩ ꯌꯨꯝꯒ ꯄꯥꯅꯤꯡꯗ꯭ꯔꯦꯗ ꯑꯁꯤ ꯉꯥꯛ ꯑꯗꯨꯅꯦ ꯃꯥꯁꯨ꯫
ꯌꯦꯁ ꯈꯪꯅꯩꯕ ꯃꯤꯁꯦ ꯑꯗꯨꯝ ꯈꯔ ꯈꯔ ꯑꯍꯟ ꯈꯔ ꯈꯔ ꯃꯦꯆꯔ ꯑꯣꯏꯔꯛꯄ꯫ ꯀꯥꯟꯗ ꯑꯗꯨꯝ ꯈꯔ ꯈꯔ ꯒ꯭ꯌꯥꯟ ꯇꯥꯔꯛꯄ ꯀꯥꯟꯗꯤ ꯑꯗꯨꯃꯥꯏꯅ ꯑꯌꯥꯝꯕ ꯇꯧꯕ ꯃꯥꯜꯂꯦ꯫
ꯈꯪꯗꯦ꯫ ꯑꯣ ꯑꯩꯁꯨ ꯍꯥꯏꯗꯤ ꯑꯩꯈꯣꯏꯁꯨ ꯑꯩꯁꯨ ꯆꯍꯤꯗ ꯇ꯭ꯋꯦꯟꯇꯤ ꯁꯤꯛꯁ ꯖꯨꯂꯥꯏ ꯇꯦꯟꯗ ꯍꯟꯗꯛ ꯑꯩ ꯇ꯭ꯋꯦꯟꯇꯤ ꯁꯤꯛꯁ ꯁꯨꯈ꯭ꯔꯦꯕꯀꯣ꯫
ꯑꯥ
ꯑꯗꯨ ꯑꯩꯈꯣꯏ ꯃꯃꯥꯅ ꯖꯨꯂꯥꯏꯒꯤ ꯗꯦꯠ ꯏꯂꯕꯦꯟꯗ ꯀꯣꯜ ꯇꯧꯔꯛꯑꯦ ꯑꯗꯨꯒ ꯑꯩꯉꯣꯟꯗ꯫ ꯅꯪ ꯆꯍꯤ ꯀꯨꯟꯇꯔꯨꯛ ꯁꯨꯔꯕꯅꯤꯅ ꯅꯪ ꯌꯨꯝ ꯄꯥꯟꯅꯕ ꯇꯧꯔꯣ ꯍꯥꯏꯔꯛꯑꯦꯀꯣ꯫
ꯎꯝ꯫
ꯑꯗ ꯑꯩꯅ ꯉꯔꯥꯡꯗꯣ ꯀꯨꯟ ꯇꯔꯨꯛ ꯁꯨꯕꯗ ꯉꯥꯏꯔꯦ ꯍꯥꯏꯕ ꯍꯣ ꯌꯥꯔꯦ ꯉꯔꯥꯡꯗꯣ꯫ ꯉꯁꯤꯗꯤ ꯉꯁꯤꯗꯒꯤ ꯍꯥꯏꯔꯤꯁꯤꯅꯦꯅ ꯍꯥꯏꯔꯦ ꯑꯗꯣ ꯑꯩꯅ ꯑꯁ ꯃꯤ ꯅꯨꯄꯥ ꯑꯐꯕꯁꯨ ꯂꯩꯇꯦ꯫ ꯑꯗꯩ ꯑꯩ ꯌꯨꯝꯁꯨ ꯄꯥꯅꯤꯡꯗꯦ ꯑꯩ ꯀꯃꯥꯏꯅ ꯇꯧꯅꯤꯅ ꯍꯥꯏꯕ꯫
ꯎꯝ꯫
ꯑꯗ ꯀꯔꯤꯅꯣ ꯆꯍꯤꯗꯣ ꯌꯥꯝ ꯌꯥꯝꯃꯕ ꯂꯤꯔꯕ ꯅꯪꯅ ꯀꯥꯏꯅ ꯑꯩꯅ ꯍꯥꯏꯕ ꯑꯩ ꯃꯄꯨꯡ ꯂꯩꯁꯥꯕꯤ ꯃꯄꯨꯡ ꯐꯥꯔꯛꯄ ꯍꯥꯏꯗꯨꯅ ꯑꯩꯅ ꯇꯧꯔꯤꯁꯤ꯫ ꯃꯤꯅ ꯑꯉꯥꯡ ꯑꯣꯏꯅ ꯃꯌꯨꯝ ꯄꯥꯟꯗ ꯊꯣꯛꯈ꯭ꯔ ꯀꯩꯅꯣ ꯅꯪꯅ ꯑꯩꯉꯣꯟꯗ ꯑꯗꯨꯃꯥꯏꯅ ꯍꯥꯏꯔꯤꯗꯣ ꯍꯥꯏꯕ ꯅꯌꯨꯝ ꯄꯥꯜꯂꯣꯇꯅꯤ꯫
ꯂꯨꯍꯣꯡꯕꯒꯤ ꯃꯇꯥꯡꯒꯨꯝꯕꯗ ꯂꯥꯛꯄ ꯀꯥꯟꯗ꯫ ꯅꯨꯄꯤꯒ ꯅꯨꯄꯥꯒ ꯑꯗꯨꯝ ꯈꯔꯗꯤ ꯈꯦꯠꯅꯩꯕ ꯍꯥꯏꯗꯤ ꯑꯩꯈꯣꯏꯒꯤ ꯏꯆꯦ ꯑꯃꯁꯨ ꯂꯩꯌꯦ ꯃꯥꯗꯣ ꯍꯟꯗꯛ ꯇ꯭ꯋꯦꯟꯇꯤꯑꯦꯠ ꯑꯣꯏꯈ꯭ꯔꯦ ꯑꯗꯨꯒ ꯑꯗꯨꯝ ꯅꯪ ꯈꯪꯅꯕ ꯍꯥꯏꯗꯤ ꯑꯩꯈꯣꯏ ꯏꯃꯨꯡꯁꯤꯡꯅ ꯑꯩꯈꯣꯏ ꯏꯄꯨ ꯏꯄꯣꯛ ꯁꯤꯡ ꯑꯗꯨꯒ ꯏꯃꯥ ꯏꯄꯥꯁꯤꯡꯅꯁꯨ ꯅꯪ ꯈꯪꯅꯕ ꯂꯩꯕ꯭ꯔꯥ ꯂꯩꯔꯗꯤ ꯑꯩꯈꯣꯏ ꯑꯩꯉꯣꯟꯗ ꯇꯥꯛꯄ ꯈꯣꯠꯄ ꯍꯧꯔꯛꯑꯣ ꯑꯩꯈꯣꯏꯁꯨ ꯃꯤ ꯐꯕ꯭ꯔꯥ ꯐꯠꯇꯕ꯭ꯔꯥ ꯌꯦꯡꯕꯤꯒꯦ ꯈꯣꯠꯄꯒꯨꯝꯕ ꯑꯗꯨꯝ ꯌꯥꯝ ꯍꯪꯡꯕ ꯍꯥꯎꯈ꯭ꯔꯦꯕ꯫
ꯇꯜꯂꯤꯉꯣ ꯑꯗꯨꯃꯥꯏꯅ ꯇꯧꯔꯛꯄꯁꯦ ꯌꯥꯝꯅ ꯑꯩꯗꯤ ꯁꯨꯨꯛꯄꯥꯟ ꯄꯥꯟꯅꯤꯡꯗꯦ꯫ ꯍꯣꯏ ꯑꯩꯒꯤꯁꯨ ꯕꯣꯏ ꯐ꯭ꯔꯦꯟꯗꯤ ꯂꯩꯕꯀꯣ꯫
ꯎꯝ꯫
ꯃꯥꯒ ꯑꯩꯒ ꯇꯨ ꯊꯥꯎꯖꯟ ꯅꯥꯏꯟꯇꯤꯟꯗꯒꯤꯅꯦꯕꯀꯣ ꯍꯧꯖꯤꯛꯐꯥꯎ ꯅꯨꯡꯁꯤꯅꯔꯤꯕꯀꯣ ꯑꯗꯣ ꯃꯥꯁꯨ ꯀꯃꯥꯏ ꯍꯥꯏꯅꯤ꯫ ꯏꯕꯥꯅꯤ ꯅꯨꯡꯗꯤ ꯅꯨꯡꯁꯤꯅꯩ ꯑꯗꯨ ꯑꯣꯏꯔꯁꯨ ꯃꯥꯁꯨ ꯃꯥꯒꯤ ꯐꯦꯃꯤꯂꯤꯒꯤ ꯍꯥꯏꯕ ꯃꯥꯁꯨ ꯇꯦꯟꯁꯟ ꯂꯩꯖꯩꯌꯦꯕꯀꯣ
ꯑꯣ ꯃꯥꯅꯦ ꯃꯥꯅꯦ
ꯗꯟ ꯑꯃ ꯄꯨꯖꯔꯤꯕ ꯍꯥꯏꯗꯤ ꯑꯦ ꯃꯥ ꯃꯥꯒꯤ ꯋꯥꯈꯜꯂꯣꯟꯗ ꯑꯩ ꯅꯅꯥꯎ ꯑꯅꯤ ꯃꯤ ꯑꯣꯏꯅꯕ ꯁꯦꯝꯕ ꯑꯗꯩ ꯆꯦꯆꯦ ꯌꯨꯝ ꯄꯥꯜꯍꯟꯕ ꯒꯥꯏꯅ ꯃꯥꯒꯤꯁꯨ ꯋꯥꯈꯜꯂꯣꯟ ꯂꯩꯖꯩꯌꯦꯕ
ꯎꯝ
ꯑꯗꯩ ꯑꯩꯁꯨ ꯉꯥꯏꯔꯦ ꯑꯩꯒꯤꯁꯨ ꯈꯤꯇꯪ ꯄꯩꯁꯥ ꯅꯨꯡꯁꯥꯒꯗ ꯇꯨꯡꯁꯤꯜꯂ ꯑꯩꯁꯨ ꯖꯨ ꯌꯨꯝ ꯍꯤꯡꯒꯣꯜꯒ ꯂꯩꯅꯤꯡꯉꯦꯕꯀꯣ
ꯍꯣꯏꯗ ꯑꯗꯨꯝ ꯍꯧꯖꯤꯛ ꯇ꯭ꯋꯦꯟꯇꯤ